ꯁꯦꯡꯅ ꯁꯦꯡꯅ ꯇꯥꯕ꯭ꯔꯣ ꯇꯥꯏꯇꯥꯏ
ꯎꯝ
ꯌꯥꯗꯤ ꯌꯥꯃꯁꯤ
ꯌꯥꯏꯌꯦ ꯑꯗꯣ ꯑꯃ ꯀꯩꯅꯣꯗꯨꯅ ꯄꯥꯏꯔꯛꯇꯔꯦꯅꯦꯍ ꯕꯥꯁꯨꯗꯨꯅ
ꯑꯣ ꯑꯩꯗꯤ ꯀꯩꯅꯣꯗꯤ ꯀꯔꯝꯕꯅꯣ ꯍꯥꯏꯗꯤ ꯈꯪꯗꯦꯅꯦ ꯑꯗꯨꯗꯣ
ꯃꯥꯒꯤ ꯅꯝꯕꯔ ꯑꯅꯤꯗꯣ
ꯑꯥ
ꯑꯗꯨꯒ ꯑꯗꯨꯒ ꯂꯣꯏꯁꯤꯜꯂꯁꯦ ꯍꯥꯏꯕꯅꯦꯕ ꯑꯩꯅ
ꯎꯝ ꯄꯥꯏꯔꯛꯇꯕ
ꯃꯥꯅꯅꯦ ꯊꯥꯒꯠꯂꯤꯏꯗꯣ ꯄꯨꯡ ꯇꯔꯥ ꯃꯈꯥꯏꯗ ꯂꯣꯏꯅ ꯐꯣꯟꯗ ꯑꯩꯅ ꯁꯤ ꯉꯁꯤ ꯅꯨꯃꯤꯠꯇ ꯂꯣꯏꯁꯤꯜꯂꯁꯦ ꯗꯨꯒ ꯉꯁꯥꯏ ꯄꯨꯡ ꯇꯟ ꯃꯈꯥꯏ ꯊꯔꯝꯗꯦ ꯑꯗꯨꯒꯤ ꯃꯉꯣꯟꯗ ꯐꯣꯟ ꯇꯧꯋꯦꯕ
ꯍꯥꯥ
ꯗꯨꯀꯥꯟꯗꯨ ꯃꯅ ꯄꯨꯡ ꯑ ꯄꯨꯡ ꯍꯧꯖꯤꯛꯇꯤ ꯝꯥ ꯀ꯭ꯂꯥꯁ ꯑꯃ ꯌꯥꯎꯔꯦ ꯄꯨꯡ ꯇꯔꯥ ꯃꯈꯥꯏꯗ ꯑꯗꯨ ꯃꯥꯅ ꯊꯥꯔꯛꯇ꯭ꯔ ꯀꯨꯏ ꯀꯩꯅꯣꯗꯨꯗ
ꯑꯥ ꯊꯥꯔꯦ ꯊꯥꯔꯦ ꯑꯩꯈꯣꯏ ꯀꯥꯡꯂꯨꯞꯇꯨꯗ
ꯑꯥ ꯑꯗꯨꯗꯤ ꯍꯧꯖꯤꯛꯅ ꯌꯥꯔꯣꯏ ꯈꯛꯇ꯭ꯔꯛ ꯃꯛꯗꯔ꯭ꯛ ꯌꯥꯔꯣꯏꯍꯦ ꯆꯩ ꯆꯥꯅꯤ
ꯈꯪꯗꯦ ꯀꯃꯥꯏ ꯇꯧꯕꯖꯥꯠꯅꯣ ꯁꯤꯗꯪ ꯃꯤꯠꯂ ꯀꯨꯟꯊ꯭ꯔꯥꯐꯧꯗꯤ ꯁꯨꯍꯟꯁꯦ ꯑꯩꯈꯣꯏꯁꯦ
ꯁꯣꯟꯁꯦꯕ ꯁꯤꯇꯪ ꯌꯦꯡꯉꯁꯦꯕ ꯁꯣꯜꯂꯒ ꯁꯣꯟꯗꯨꯕꯨ ꯄꯣꯠꯁꯦ ꯃꯥ ꯃꯥꯒꯤ ꯑꯅꯤ ꯌꯥꯎꯗ꯭ꯔꯗꯤ ꯁꯨꯔꯣꯏꯕ
ꯎꯝ ꯑꯗ ꯃꯥꯅ ꯁꯤꯜꯂꯛꯀꯦ ꯍꯥꯏꯔꯗꯤ ꯑꯃ ꯀꯥꯡꯂꯨꯞ ꯑꯆꯧꯕ ꯑꯃ ꯂꯩꯌꯦꯅ ꯍꯥꯏꯕꯗꯣ
ꯑ ꯑꯗꯨꯝ ꯁꯤꯜꯂꯛꯄ ꯌꯥꯏꯑꯕ
ꯑ ꯑꯗꯩ ꯁꯤꯜꯂꯛꯄ ꯌꯥꯕꯅꯦ ꯑꯗꯣ
ꯃ ꯃꯁꯥꯅ ꯍꯧꯖꯤꯛ ꯊꯥꯔꯦ ꯄꯨꯡ ꯇꯔꯥ ꯃꯈꯥꯏꯗꯒꯤ ꯋꯥꯔꯤ ꯁꯥꯟꯅꯁꯦꯅ ꯍꯧꯖꯤꯛꯅ ꯐꯣꯟ ꯇꯧꯕ ꯄꯥꯏꯈꯤꯗ꯭ꯔꯦ ꯀꯔꯤꯝ ꯄꯥꯏꯈꯤꯗ꯭ꯔꯦꯅꯦ
ꯈꯪꯗꯦ ꯀꯥꯏꯝ ꯐꯥꯎꯔꯛꯈꯤꯗꯦ ꯒ꯭ꯔꯨꯞꯇ ꯃꯦꯁꯦꯁ ꯊꯥꯕꯁꯨ ꯀꯥꯏꯝ ꯍꯜꯂꯛꯇꯦ ꯃꯁꯨ
ꯑꯣ ꯌꯥꯔꯨꯍꯦ ꯑꯉꯥꯡꯁꯤꯡꯅ ꯖꯣꯀꯔꯒ ꯇꯧꯁꯤꯜꯂꯛꯇꯅ ꯏ ꯁꯣꯂꯦ ꯌꯦꯡꯅꯤ ꯑꯩꯅ ꯍꯪꯉꯦ ꯀꯩꯗꯧꯉꯩꯕꯣ ꯀꯩꯗꯧꯉꯥꯏꯕꯧꯅꯣꯕ ꯃꯥꯅ ꯗꯦꯠ ꯐꯣꯔꯇꯤꯟ ꯐꯥꯎꯒꯤ ꯃꯅꯨꯡꯗ ꯁꯣꯟꯒꯗꯕꯅꯦ
ꯍ
ꯇꯥꯡ ꯇꯔꯥꯃꯔꯤꯐꯥꯎꯒꯤ ꯃꯅꯨꯡꯗ
ꯎꯝ ꯑꯗꯨꯗꯤ ꯉꯁꯤꯁꯦ ꯇꯔꯥꯃꯥꯊꯣꯏ ꯑꯣꯏꯔꯝꯒꯅꯤꯅꯤꯀꯣ
ꯑꯥ
ꯇꯔꯥꯅꯤꯊꯣꯏ ꯇꯔꯥꯍꯣꯨꯝꯗꯏ ꯍꯌꯦꯡꯒ ꯍꯪꯆꯤꯠ ꯒꯁꯤꯗ ꯂꯣꯏꯁꯤꯜꯍꯧꯁꯦ
ꯑ ꯑꯗꯨ ꯏꯂ ꯁꯤꯂꯎ ꯍꯧ ꯗ꯭ꯔꯗꯤ ꯃꯅ ꯃ ꯑꯗꯨꯒꯤ ꯑꯗꯨꯒꯤ ꯑꯗꯨꯒꯤ ꯇꯥꯡꯗꯨꯗ ꯁꯨꯍꯧꯗꯕꯩꯅꯦꯃ ꯍꯥꯏꯔꯛꯀꯗꯣꯏꯅꯦꯕ
ꯍꯥꯏꯔꯛ ꯇꯣꯏꯅꯦ ꯀꯩꯅꯣ ꯗꯦꯗꯣ ꯏꯕꯥꯅꯤꯀꯤꯗꯤ ꯀꯌꯥ ꯌꯥꯝꯅꯗꯤ ꯋꯥꯠꯂꯝꯃꯔꯣꯏ ꯀꯩꯅꯣꯗꯤ ꯃꯉꯥ ꯃꯉꯥ ꯃꯉꯥ ꯌꯥꯏ ꯍꯥꯏꯕ ꯅꯠꯇ꯭ꯔꯣ
ꯑ ꯏꯕꯥꯅꯤꯁꯤꯗꯤ ꯂꯣꯏꯕꯨ ꯂꯣꯏꯔꯝꯃꯅꯤꯗ
ꯎꯝ
ꯌꯦꯡꯒꯦ ꯑꯗꯨꯗꯤ ꯏꯕꯅꯤ ꯃꯥꯏ ꯃꯥꯉ ꯃꯥꯉ ꯀꯥꯛꯤ ꯏꯕꯥꯅꯤꯁꯦ ꯅꯨꯡꯇꯤꯒꯤ ꯃꯉꯥ ꯃꯉꯥ ꯌꯥꯕ ꯑꯣꯏꯔꯝꯕ ꯌꯥꯏ ꯏꯕꯥꯅꯤ ꯈꯛ ꯇꯧꯔꯒ ꯑꯗꯨꯝ ꯁꯣꯟꯖꯦꯑꯗꯨꯝ
ꯎꯝ
ꯏꯕꯅꯤ ꯇꯔꯥ ꯇꯔꯥ ꯇꯧꯔ ꯂꯣꯏꯔꯦ ꯌꯥꯔꯤꯈꯩ ꯇꯧꯁꯤꯕ ꯑꯗꯨꯝ
ꯌꯥꯗ꯭ꯔꯒ ꯌꯥꯗ꯭ꯔꯦ ꯍꯥꯏꯖꯔꯅꯤ
ꯑꯗꯨꯅꯦ ꯑꯩꯁꯦ ꯌꯥꯔꯤꯒꯤ ꯑꯗꯨꯝ ꯇꯧꯒꯗꯕꯅꯦꯕ ꯅꯣꯡꯉꯥꯟꯕ
ꯎꯝ ꯁꯤꯗ ꯁꯤꯅꯣ ꯆꯠꯄ ꯌꯥꯎꯕꯗꯣ
ꯑꯥ
ꯑꯗꯨꯒꯤꯗꯨꯗꯤ ꯃꯣꯏꯅ ꯍꯌꯦꯡ ꯄꯩꯁꯥ ꯍꯣꯜꯂꯀꯥꯟꯗ ꯌꯥꯎꯔꯣꯏꯗꯣꯏꯔ ꯑꯩꯁꯨ ꯃꯗꯨꯃꯗꯤ ꯒ꯭ꯌꯥꯟ ꯇꯥꯗꯦ
ꯑꯣ ꯑꯗꯨꯒꯤꯗꯨꯗꯤ ꯇꯣꯉꯥꯟꯅ ꯑꯃ ꯃꯣꯏꯅ ꯍꯥꯏꯔꯛꯏꯁꯦ ꯃꯣꯏꯒꯤ ꯀꯩꯅꯣꯗꯤ ꯃꯇꯝꯗꯨꯒꯤ ꯃꯇꯨꯡ ꯏꯟꯅ ꯀꯩꯅꯣ ꯇꯧꯅꯤ ꯍꯥꯏꯕꯅꯦꯕ
ꯎꯝ
ꯄꯥꯔꯛꯀꯅꯤꯅ ꯄꯨꯟꯅ
ꯑꯥ
ꯌꯦꯉꯥ ꯂꯣꯏꯔꯦ ꯑꯧ ꯁꯤꯗꯤ ꯁꯨꯍꯜꯂꯒ ꯌꯦꯡꯉꯁꯦꯕ ꯏꯕꯟꯅꯤ ꯈꯥꯛ ꯑꯗꯨꯝ ꯇꯧꯔꯁꯨ ꯌꯥ ꯃꯥꯜꯂꯦꯗ
ꯐꯪꯗꯦ
ꯁꯨꯝ ꯄꯉꯥꯏ ꯍꯩꯖꯤꯟꯕ ꯑꯣꯏꯔ ꯃꯥꯜꯂꯦꯗ ꯋꯥꯔꯤ ꯑꯣꯏꯔꯝꯃꯦꯕ ꯋꯥꯔꯤ ꯂꯤꯕ ꯑꯣꯏꯔꯝꯃꯦꯕ
ꯎꯝ
ꯍ
ꯑꯗꯒꯤ ꯋꯥꯔꯤ ꯁꯥꯕꯁꯤꯁꯨ ꯁꯨꯍꯟꯖꯦ ꯁꯨꯍꯟꯖꯦ ꯋꯥꯔꯤ ꯁꯥꯕꯁꯤꯁꯨ ꯀꯩꯅꯣꯗꯤ ꯑꯩꯈꯣꯏꯒꯤ ꯃꯁꯤꯡ ꯊꯤꯔꯒ ꯑꯗꯨꯝ ꯂꯩꯕ ꯌꯥꯏꯅꯁꯨ ꯍꯥꯏꯕ
ꯑꯥ
ꯃꯁꯤꯡ ꯊꯤꯕꯑꯗꯤ ꯑꯃ ꯑꯅꯤ ꯑꯍꯨꯝ ꯃꯔꯤ ꯁꯨꯃꯥꯏꯅꯒ ꯁꯨꯝ ꯊꯤꯕꯗꯣ
ꯍ ꯏꯁꯩꯁꯨꯨ ꯌꯥꯏ ꯏꯁꯩ ꯁꯛꯑꯁꯨ ꯌꯥꯏ
ꯎꯝ
ꯑꯣ ꯌꯥꯔꯝꯃꯦ
ꯑꯩꯈꯣꯏꯅ ꯑꯍꯥꯟꯕꯒꯤ ꯈꯪꯗꯕꯅꯤꯅ ꯌꯥꯔꯝꯃꯣꯏꯗ꯭ꯔꯥ ꯑꯁꯤꯗꯅꯤ ꯈꯜꯂꯤꯁꯦ
ꯑ ꯂꯂꯣꯏ ꯌꯥꯔꯝꯃꯦꯗ ꯑꯗꯨ ꯃꯣꯏꯅꯤ
ꯁꯨꯞꯅ ꯇꯉꯦ ꯑꯥ
ꯍꯣꯏꯕ ꯅꯤꯌꯣꯝꯁꯦ ꯌꯥꯝꯅ ꯂꯨꯍꯟꯕꯅꯦꯕ ꯃꯣꯏꯅ ꯇꯧꯔꯝꯃꯤꯁꯤꯅ
ꯎꯝ
ꯌꯦꯡꯖꯕ ꯂꯨꯒꯦꯔꯥ ꯂꯨꯔꯨꯔ ꯁꯨꯍꯜꯂꯒ ꯌꯦꯡꯖꯕ
ꯃꯥꯅꯦ ꯌꯦꯡꯁꯦ
ꯎꯝ ꯍꯧꯖꯤꯛ ꯑꯗꯨꯝ ꯂꯥꯏꯟꯗ ꯏꯕꯥꯅꯤ ꯑꯗꯨꯝ ꯇꯔꯥ ꯀꯨꯟꯐꯧ ꯁꯥꯟꯅ ꯌꯥꯅꯦꯕ ꯍꯥꯏꯖꯅꯩꯅꯦ ꯃꯤ ꯍꯥꯞꯄ ꯌꯥꯅꯕ
ꯌꯥꯔꯤꯈꯩ ꯇꯧꯔ ꯂꯣꯏꯔꯦ
ꯑꯥ ꯃꯤ ꯍꯥꯞꯄ ꯌꯥꯅꯕ ꯍꯥꯏꯖꯅꯩꯅꯦꯕ
ꯑꯩꯅ ꯀꯩꯅꯣꯗꯁꯨ ꯃꯉꯣꯟꯗꯁꯨ ꯍꯪꯗꯤ ꯍꯪꯈꯤꯕꯈꯤꯕꯅꯦ ꯃꯤ ꯍꯥꯞꯄ ꯌꯥꯕ꯭ꯔꯥꯅ ꯑꯗꯨ ꯍꯥꯞꯄ ꯌꯥꯏ ꯍꯥꯏ ꯑꯗꯨꯒꯤꯗꯤ ꯑꯩ ꯇꯣꯉꯥꯟꯅ ꯐꯣꯟ ꯇꯧꯔꯒ ꯑꯣꯏꯅ ꯍꯥꯏꯖꯔꯛꯑꯒꯦꯅ ꯍꯥꯏꯔꯛꯑꯦꯕ
ꯑ ꯃꯥ ꯍꯧꯖꯤꯛ ꯃꯤ ꯍꯥꯞꯅꯤꯡꯉꯔꯣꯏ ꯑꯩꯅ ꯌꯥꯝ ꯐꯖꯅꯗꯤ ꯍꯥꯏꯗꯤ ꯍꯥꯏꯒꯦꯅꯤ
ꯎꯝ
ꯌꯥꯔꯣꯏ ꯌꯥꯔꯣꯏ ꯈꯥꯗꯔꯛ ꯃꯥꯗꯔꯛꯇꯤ ꯌꯥꯔꯣꯏ
ꯑꯗꯒꯤ ꯇꯣꯉꯥꯟꯅ ꯄꯩꯁꯥ ꯐꯪꯅꯤ ꯁꯤꯅꯦꯕꯀꯣ ꯈꯨꯗꯣꯡ ꯈꯨꯗꯣꯡ ꯆꯥꯕ ꯂꯩꯌꯦꯅ ꯑꯥ
ꯑ ꯅꯣꯡꯃ ꯃꯤ ꯇꯔꯥ ꯇꯔꯥ ꯂꯤꯁꯤꯡ ꯇꯔꯨꯛ ꯂꯩꯔꯦ
ꯎꯝ ꯑꯗꯨꯅꯦ ꯑꯅꯧꯕ ꯍꯥꯞꯄꯒꯤ ꯄꯩꯁꯥ ꯐꯪꯅꯤ ꯁꯤꯅꯤ
ꯍꯣꯏꯕ ꯃꯤ ꯃꯌꯥꯝꯖꯦ ꯑꯃꯨꯛ ꯈꯪꯗꯅꯕ ꯃꯥꯅ ꯑꯃꯨꯛ ꯁꯥꯟ ꯔꯤꯕ
ꯍꯣꯏ
ꯑꯩꯈꯣꯏ ꯃꯌꯥꯝꯖꯤꯖꯨ ꯃꯥꯅ ꯍꯥꯞꯄꯥ ꯍꯥꯞꯄꯥ ꯃꯌꯥꯝꯁꯤꯁꯨ ꯃꯉꯥ ꯇꯔꯨꯛ ꯃꯉꯥ ꯇꯔꯨꯛ ꯒ꯭ꯔꯨꯞꯁꯦ ꯁꯦꯝꯃꯒ ꯂꯣꯏꯅ ꯇꯣꯉꯥꯟ ꯇꯣꯉꯥꯟ ꯊꯝꯕꯤꯅꯦꯕ ꯑꯃꯨꯛ ꯄꯨꯟꯅ ꯑꯩꯈꯣꯏ ꯃꯁꯦꯟ ꯇꯧꯔꯗꯤ ꯌꯥꯝꯅ ꯍꯩꯁꯤꯡꯅ ꯁꯥꯟꯅꯔꯦꯅꯦ
ꯇꯧꯕꯗꯤ ꯃꯥꯅ ꯍꯥꯟꯅ ꯈꯪꯉꯤꯕ ꯂꯝꯕꯤ ꯑꯣꯏꯕꯅꯤꯅ ꯃꯥꯅ ꯑꯗꯨꯝ ꯁꯥꯟꯅꯩꯅꯦꯅ ꯄꯩꯁꯥꯗꯨ ꯌꯥꯝꯃꯦ ꯀꯩꯅꯣ ꯑꯃ ꯀꯥꯡꯂꯨꯞ ꯑꯃꯗ ꯍꯥꯏꯔꯛꯄꯗꯣ ꯑꯉꯥꯡ ꯑꯃꯅ ꯍꯥꯏꯔꯛꯄꯗꯣ ꯃꯤ ꯆꯅꯤꯒꯤ ꯃꯊꯛ ꯂꯩꯌꯦꯅ ꯍꯥꯏꯌꯦꯕ ꯑꯗꯨꯒꯤ ꯀꯥꯡꯂꯨꯞꯇꯣ
ꯑꯗꯨꯗꯤ ꯌꯦꯡꯉꯣꯗꯅ
ꯎꯝ
ꯆꯅꯤ ꯂꯩꯔꯗꯤ ꯌꯦꯡꯉꯣꯗꯅ ꯄꯣꯠꯇꯣ
ꯎꯝ ꯄꯥꯔꯖꯤꯅꯦ ꯆꯥꯇ꯭ꯔꯨꯛ ꯑꯗꯨꯃꯥꯏꯅ ꯑꯗꯨꯝ ꯍꯥꯏꯔꯖꯦꯕꯀꯣ
ꯑꯥ
ꯆꯅꯤ ꯍꯦꯛꯇ ꯄꯥꯕꯤꯔꯁꯦ ꯍꯪꯒꯥꯥꯡ ꯂꯤꯁꯤꯡ ꯀꯨꯟ ꯂꯩꯔꯦꯀꯣ
ꯑꯥ
ꯑꯗꯨꯒꯤ ꯀꯩꯅꯣ ꯑꯗꯨꯒꯤ ꯀꯥꯡꯂꯨꯞꯇꯨꯗ ꯑꯩꯈꯣꯏꯁꯨ ꯃꯉꯥ ꯇꯔꯨꯛꯁꯤꯁꯨ ꯌꯥꯎꯗ꯭ꯔꯤꯕꯅꯤꯀꯣ
ꯌꯥꯎ ꯑꯗꯨꯝꯕ ꯃꯥꯉ ꯇꯔꯨꯛ ꯃꯥꯉ ꯇꯔꯨꯛ ꯁꯦꯝꯕ ꯃꯌꯥꯝꯗꯣ ꯌꯥꯎꯗ꯭ꯔꯤꯕꯅꯦꯕ ꯄꯣꯠꯇꯣ
ꯑꯥ ꯁꯤ ꯃꯌꯥꯝ ꯂꯩꯔꯝꯈꯤꯅꯦꯕ ꯁꯤꯁꯨ
ꯑꯦ ꯑꯦ ꯂꯩ ꯑꯗꯨ ꯃꯌꯥꯝ ꯂꯩꯔꯤ
ꯑꯣ
ꯑꯗꯨ ꯀꯣꯛ ꯁꯥꯟꯅꯔꯒ ꯂꯥꯛ ꯃꯉꯥ ꯇꯔꯥꯗꯨꯗꯤ ꯊꯥ ꯑꯃ ꯑꯅꯤꯗ ꯇꯥꯟꯕꯒꯤ ꯃꯑꯣꯡꯅꯦꯕ ꯃꯥꯏꯗꯨꯗꯤ
ꯎꯝ
ꯑꯗꯨꯅꯦ ꯁꯤꯗ ꯑꯝꯇ ꯁꯣꯟꯍꯟꯈꯤꯁꯦ ꯍꯥꯏꯁꯦ ꯑꯗꯨ ꯃꯥꯅ ꯍꯧꯖꯤꯛꯁꯨ ꯐꯣꯟ ꯄꯥꯏꯗ꯭ꯔꯦꯕ ꯃꯥ ꯃꯁꯥꯃꯛꯅ ꯑꯩꯅ ꯍꯥꯏꯈꯤꯕ ꯄꯨꯡ ꯇꯔꯥ ꯅꯪꯅ ꯑꯣꯟꯂꯥꯏꯟ ꯀ꯭ꯂꯥꯁ ꯇꯧꯅꯤ ꯍꯥꯏꯕꯅꯤꯅ ꯑꯗꯨꯒꯤꯗꯣ ꯍꯦꯜꯂꯀꯥꯟꯗ ꯄꯨꯡ ꯇꯔꯥ ꯃꯈꯥꯏ ꯗꯨꯋꯥꯢꯗꯒꯤ ꯌꯥꯗꯣꯏꯔꯥ ꯀꯌꯥꯗ ꯌꯥꯗꯣꯏꯅꯣ ꯉꯁꯤꯒꯤ ꯅꯨꯃꯤꯠꯁꯤꯗ ꯅꯪꯒꯤ ꯅꯝꯕꯔ ꯑꯅꯤꯗꯨ ꯄꯨꯂꯞ ꯂꯣꯏꯁꯤꯟꯒꯗꯕꯅꯦꯅ ꯑꯩꯅ ꯍꯥꯏꯒꯤꯕꯅꯦꯕ
ꯑꯥ ꯃꯥꯅꯁꯨ ꯃꯥꯒꯤꯗ ꯄꯨꯟꯅ ꯇꯧꯔꯁꯦꯅꯒ ꯍꯥꯏꯈꯤꯕꯅꯤ
ꯍꯣꯏ ꯍꯥꯏꯌꯦꯕ ꯑꯗꯨ ꯃꯥ ꯍꯧꯖꯤꯛ ꯐꯣꯟ ꯇꯔꯨꯛ ꯑꯥ ꯇꯧꯔꯛ ꯀꯥꯟꯗꯅ ꯄꯥꯏꯗ꯭ꯔꯦꯕ ꯀꯩꯁꯨ ꯀꯥꯏꯗꯦ ꯐꯣꯟꯗꯤ ꯐꯣꯟ ꯍꯥꯏꯗ꯭ꯔꯗꯤ ꯀꯩ ꯍꯥꯏꯗꯧꯔꯤꯒꯦ ꯁꯨꯝꯃꯗꯤ ꯀꯩꯁꯨ ꯀꯥꯏꯗꯦꯕ ꯑꯃꯦꯔꯤꯀꯥꯕꯨ ꯑꯃꯦꯔꯤꯀꯥ ꯍꯥꯏꯇꯥꯥꯝꯅꯤ ꯏꯟꯗꯤꯌꯥꯕꯨ ꯏꯟꯗꯤꯌꯥ ꯍꯥꯏ ꯇꯥꯝꯅꯤ ꯁꯤ ꯇꯣꯉꯥꯟꯅ ꯂꯩꯇꯦꯕ ꯁꯨꯝꯕꯗꯤ ꯑꯗꯨꯝ ꯏꯪꯂꯤꯁꯇꯤ ꯏꯪꯂꯤꯁ ꯍꯥꯏꯇꯥꯥꯕꯅꯤ ꯁꯨꯝꯃꯕꯗꯤ ꯀꯩꯁꯨ ꯀꯥꯏꯗꯦꯕ
ꯁꯨꯝꯃꯇꯪꯒꯤ ꯑꯩꯈꯣꯏ ꯑꯩꯈꯣꯏꯒꯤ ꯑꯩꯈꯣꯏꯒꯤ ꯀꯩꯅꯣꯗ ꯍꯥꯏꯕ ꯌꯥꯕ ꯄꯣꯠꯇꯨꯗ ꯑꯥ ꯇꯣꯉꯥꯟꯕ ꯀꯁꯨꯝ ꯃꯌꯥꯝꯗ ꯇꯣꯏꯅ ꯉꯥꯡꯅꯕ ꯂꯣꯟꯗ ꯀꯩꯅꯣꯗ ꯂꯩꯗꯅꯀꯣ ꯑꯗꯨꯗ ꯍꯥꯞꯄꯅꯣ ꯍꯥꯏꯕ ꯑꯣꯏꯔꯝꯒꯅꯤꯗ
ꯃꯥꯅꯦ ꯃꯥꯅꯦ ꯑꯇꯩ ꯂꯣꯢ ꯌꯥꯢꯍꯦ
ꯎꯝ
ꯃꯅꯤꯄꯨꯔꯤꯁꯦ ꯃꯅꯤꯄꯨꯔ ꯍꯥꯏꯗ꯭ꯔꯗꯤ ꯀꯔꯤ ꯍꯥꯏꯗꯣꯔꯤꯒꯦ
ꯑꯥ
ꯑꯗꯨꯅꯤ ꯀꯩꯅꯣ ꯑꯃꯦꯔꯤꯀꯥꯕꯨ ꯑꯃꯦꯔꯤꯀꯥ ꯍꯥꯏꯗ꯭ꯔꯗꯤ ꯀꯔꯤ ꯍꯥꯏꯗꯨꯔꯤꯒꯦ
ꯑꯗꯨꯅꯦ
ꯆꯨꯝ ꯀꯥꯢꯕꯖꯛ ꯅꯠꯇꯦ ꯇꯧꯕꯗꯤ ꯀꯩꯅꯣꯁꯦ ꯑ ꯃꯣꯏꯒꯤ ꯑꯦ ꯀꯔꯤ ꯀꯔꯤ ꯀꯔꯤ ꯑꯈꯣꯏꯒꯤ ꯑꯀꯨꯞꯄ ꯋꯥꯔꯣꯜꯁꯦ ꯈꯣꯝꯖꯟꯕ ꯑꯣꯏꯔꯝꯒꯅꯦꯕ
ꯍꯣꯏ ꯍꯣꯏ
ꯍꯧꯖꯤꯛ ꯃꯇꯦꯛ ꯃꯇꯦꯛ ꯊꯣꯛꯄꯗꯣ
ꯑꯥ
ꯑꯈꯣꯏꯒꯤ ꯀꯔꯤ ꯍꯥꯏꯇꯥꯔꯦ ꯑ ꯀꯔꯤ ꯀꯔꯤ ꯀꯔꯤ ꯀꯔꯤ ꯈꯣꯏꯒꯤ ꯃꯆꯥ ꯃꯆꯥ ꯈꯔ ꯊꯣꯛꯄꯅꯦ ꯑꯗꯨꯝ
ꯍꯥ
ꯑ ꯂꯤꯂꯥꯅꯤ ꯈꯪꯗꯦ ꯋꯥꯔꯤꯅꯤ ꯈꯪꯗꯦ ꯃꯁꯛꯇꯤ ꯑꯈꯣꯏ ꯁ꯭ꯋꯥꯏꯒꯤ ꯍꯥꯞꯆꯤꯜꯂꯒꯦ ꯍꯦꯛ ꯃꯔꯣꯟꯗꯤ ꯀꯟꯅ ꯇꯥꯗꯕꯗꯣ ꯃꯔꯣꯟꯗꯤ ꯀꯟꯅ ꯇꯥꯗ꯭ꯔꯤꯕ ꯂꯣꯟ ꯃꯥ ꯉꯥꯡꯅꯔꯤꯕ ꯂꯣꯟ ꯀꯩꯀꯥꯁꯦ ꯀꯩꯅꯣꯗꯣ ꯈꯤꯇꯪ ꯇꯥꯗꯕꯗꯤ ꯌꯥꯝ ꯌꯥꯎꯋꯦ ꯑꯗꯨꯈꯩꯗꯨ ꯐꯖꯅ ꯇꯥꯍꯜꯂꯛꯇ ꯑꯣꯏꯔꯝꯒꯅꯦꯕ ꯃꯌꯥꯝꯖꯦ ꯈꯣꯝꯖꯤꯜꯂꯒ ꯀꯣ
ꯃꯥꯅꯦ ꯃꯥꯅꯦ
ꯎꯝ
ꯑꯩꯅ ꯍꯥꯏꯗꯤ ꯌꯥꯝ ꯅꯧꯔꯤꯕ ꯑꯉꯥꯡꯅꯤ ꯍꯥꯏꯕꯅꯤꯗ ꯑꯗꯨꯝꯕ ꯇꯧꯅꯨ ꯍꯥꯏꯕꯅꯤꯗ
ꯑꯩꯗꯤ ꯃꯃꯥꯡꯗꯁꯨ ꯁꯤ ꯅꯠꯇꯕ ꯀꯩꯒꯨꯝꯕ ꯑꯃ ꯌꯥꯎꯔꯨꯕꯗꯒꯤ ꯂꯨꯄꯥ ꯂꯤꯁꯤꯡ ꯑꯅꯤꯒ ꯌꯥꯡꯈꯩ ꯑꯗꯒꯤ ꯆꯥꯎꯉꯥ ꯇꯤꯡꯕ ꯀꯩ ꯃꯌꯥꯝ ꯌꯥꯎꯈ꯭ꯔꯕꯅꯤꯅꯦ ꯄꯩꯁꯥꯕꯨ ꯀꯥꯞꯄꯣꯅ ꯀꯥꯞꯄꯦ ꯍꯦꯛ ꯀꯥꯞꯈꯤꯕꯒ ꯀꯩꯅꯣ ꯇꯧꯔꯛꯇꯕꯤꯅꯦꯃꯤ ꯍꯥꯏꯗꯤ ꯐꯖꯅꯗꯤ ꯁꯤꯜꯂꯛꯇꯕ ꯂꯤꯡ ꯀꯩꯅꯣꯗꯣ ꯈꯔ ꯂꯤꯡ ꯍꯥꯏꯇꯥꯔꯦꯅꯦ ꯈꯔ ꯊꯥꯔꯛꯑꯦ ꯂꯝꯕꯤꯗꯨ ꯂꯝꯕꯤꯗꯨ ꯈꯔ ꯊꯥꯔꯛꯑꯦ ꯑꯗꯩꯗꯤ ꯑꯩꯒꯤ ꯑꯁꯤꯒꯤꯐꯟ ꯅꯝꯕꯔꯁꯦ ꯀꯩꯅꯣꯒ ꯇꯧꯁꯜꯂꯦ ꯃꯤꯡꯒ ꯆꯟꯖꯟ ꯆꯟꯖꯜꯂꯦ
ꯍꯥ
ꯑꯗꯨꯒꯗꯤ ꯁꯨꯡꯌꯥ ꯌꯥꯗꯕꯤꯗ ꯁꯨꯝ ꯂꯣꯏꯁꯟꯒꯤꯕ
ꯑꯃ
ꯎꯝ ꯍꯧꯖꯤꯛꯁꯨ ꯑꯗꯨꯝ ꯐꯣꯟ ꯄꯥꯏꯔꯛꯈꯤꯗ꯭ꯔꯦ ꯐꯣꯟꯁꯨ ꯆꯠꯈꯤꯗ꯭ꯔꯦ ꯑꯗꯣ ꯑꯩ ꯀꯩꯅꯣꯗ ꯃꯣꯏꯒꯤ ꯋꯥꯀꯠ ꯂꯣꯏꯁꯪꯗ ꯄꯥꯎ ꯐꯥꯎꯅꯔꯒꯗꯤ ꯍꯥꯏꯗꯤ ꯍꯥꯏꯔꯕꯅꯦ
ꯍꯣꯏ ꯍꯣꯏ ꯁꯨꯝꯕꯁꯦ ꯃꯣꯏꯅ ꯀꯔꯤꯒꯨꯝꯕ ꯇꯧꯕ ꯑꯣꯏꯔꯗꯤꯅꯦ ꯁꯨꯝꯕꯁꯦ ꯊꯤꯡꯍꯧꯗ ꯌꯥꯔꯣꯏꯕ ꯑꯈꯣꯏꯅ ꯃꯤ ꯃꯌꯥꯝ ꯃꯌꯥꯝ ꯑꯃ ꯃꯥꯡꯗꯣꯔꯤꯅꯦꯕ ꯑꯈꯣꯏ ꯑꯈꯣꯏ ꯄꯩꯁꯥ ꯑꯈꯣꯏ ꯑꯈꯣꯏ ꯄꯩꯁꯥꯒꯤ ꯇꯣꯛꯈ꯭ꯔꯣꯕ
ꯃꯥꯅꯦ
ꯊꯤꯡꯍꯧꯗꯕ ꯌꯥꯔꯣꯏꯕ ꯁꯨꯝ
ꯃꯥꯅꯦ ꯃꯁꯤ
ꯃꯤ ꯀꯌꯥ ꯑꯃ ꯃꯥꯡ ꯃꯥꯡꯗꯣꯏꯅꯦꯕ
ꯑꯣ
ꯁꯤꯒꯤꯁꯦ ꯑꯗꯨꯝ ꯌꯥꯏꯑꯕ ꯑꯩꯅ ꯅꯉꯣꯟꯗꯒ ꯇꯧꯔꯤꯁꯦ
ꯑꯥ
ꯁꯤꯒ ꯇꯔꯦꯠꯂꯛ ꯁꯨꯔꯦ ꯑꯗꯨꯝ ꯌꯥꯏ ꯂꯣꯏꯔꯦ
ꯑꯅꯤ ꯑꯃꯅ ꯖꯦꯔꯣ ꯆꯠꯈ꯭ꯔꯁꯨ ꯃꯉꯥ ꯁꯨꯈ꯭ꯔꯦ ꯅꯉꯣꯟꯗ ꯇꯧꯔꯤꯁꯤꯒ ꯇꯔꯦꯠꯂꯛ ꯁꯨꯕꯅꯦ ꯑꯗꯨꯝ ꯌꯥꯏ ꯃꯣꯏꯅ ꯍꯥꯏꯖꯤꯅꯕ ꯑꯣꯏꯔꯝ
ꯑꯍꯝꯒ
ꯏꯕꯥꯅꯤ ꯈꯔ ꯑꯗꯨꯝ ꯁꯨꯍꯟꯁꯦꯕ ꯀꯨꯟꯊ꯭ꯔꯥ ꯂꯥꯏꯟ ꯂꯥꯏꯟ ꯑ ꯀꯩꯅꯣ ꯂꯥꯏꯟ ꯌꯥꯗꯕꯒꯤꯅꯦꯕ ꯃꯣꯏꯅ ꯑꯈꯣꯏꯅ ꯌꯥꯗꯦꯅ ꯇꯧꯅꯔꯝꯃꯤꯗꯣ
ꯃꯥꯅꯦ ꯃꯥꯅꯦ ꯑꯗꯨꯗꯤ ꯀꯅꯣꯗꯣ ꯌꯥꯗꯕꯩ
ꯂꯣꯏ ꯌꯥꯔꯝꯃꯦ
ꯁꯤꯒ ꯇꯔꯦꯠꯔꯛ ꯁꯨꯕꯅꯦ ꯑꯩꯅ ꯇꯧꯔꯛꯏꯁꯦ
ꯑꯥ
ꯑꯩꯗꯤ ꯃꯁꯤꯡꯕꯨ ꯊꯤꯗꯦ ꯀꯌꯥ ꯀꯩꯅꯣꯗꯤ ꯑꯩ ꯏꯔꯒꯗꯤ ꯊꯝꯈꯤꯕꯅ ꯀꯌꯥꯅꯣꯅ ꯑꯁꯤꯗ ꯑꯗꯨꯝ ꯆꯦꯛ ꯇꯧꯔꯁꯨ ꯌꯥꯏ
ꯑ ꯑꯩꯅ ꯇꯧꯔꯛꯏꯁꯤ ꯇꯔꯦꯠꯂꯛ ꯁꯨꯕꯅꯦꯕ
ꯎꯝ ꯁꯤꯅꯣ ꯆꯠꯄꯗꯤ ꯀꯌꯥꯝ ꯌꯥꯎꯋꯦ
ꯁꯤꯅꯣ ꯆꯠꯄ ꯑꯅꯤꯅꯦꯕ ꯌꯥꯎꯏꯗꯣ
ꯑꯥ
ꯁꯤꯒ ꯇꯔꯨꯔꯛ ꯁꯨꯕ ꯍꯥꯏꯇꯥꯔꯦ ꯁꯤꯅꯣꯗꯣ ꯈꯥꯏꯗꯣꯛꯈ꯭ꯔꯒ
ꯑꯥ
ꯌꯥꯏꯑꯦꯕ ꯍꯥꯏꯖꯅꯩꯅꯦꯕ
ꯎꯝ ꯁꯤꯗ ꯌꯥꯗꯅ ꯃꯥ ꯃꯇꯝ ꯄꯤꯔꯤꯈꯩꯗꯣ ꯌꯥꯕ ꯑꯣꯏꯗꯣꯏꯅꯦ
ꯍꯥ ꯌꯥꯗꯣꯏꯅꯦꯕ
ꯎꯝ
ꯃꯤ ꯍꯥꯄꯛꯅ ꯃꯤ ꯍꯥꯄꯛꯅꯕ ꯈꯗ꯭ꯔꯛꯅꯦꯕ
ꯎꯝ
ꯏꯕꯥꯅꯤ ꯈꯔꯒ ꯑꯗꯨꯝ ꯐꯣꯇꯣ ꯑꯩꯈꯣꯏꯅ ꯌꯦꯡ ꯌꯦꯡꯅꯗꯕꯩ ꯋꯥꯅꯦꯕ
ꯃꯥꯏꯅ ꯑꯩꯈꯣꯏꯖꯨ ꯀꯩꯒꯨꯝꯕ ꯑꯃ ꯐꯪꯒꯦꯅ ꯇꯥꯜꯂ ꯇꯥꯜꯂꯤ ꯃꯤꯅ ꯁꯣꯏꯈꯤꯗ꯭ꯔꯅ ꯁꯨꯝ ꯀꯩꯅꯣ ꯇꯧꯕ ꯑꯥꯑꯥ ꯑꯥ ꯑꯗꯨꯒꯤ ꯃꯔꯨꯝꯗꯨꯗ ꯃꯥꯅ ꯀꯩꯅꯣꯝꯁꯨ ꯁꯥꯟꯅꯕꯁꯨ ꯑꯣꯏꯔꯝꯕꯌꯥꯏ
ꯍꯣꯏ ꯃꯥꯅ ꯈꯨꯗꯣꯡꯆꯥꯕ ꯂꯧꯕ ꯍꯥꯏꯇꯥꯔꯦ
ꯎꯝ ꯁꯦꯟꯗꯥꯜ ꯂꯝꯕꯤꯅꯦ
ꯃꯥꯅꯦ ꯃꯥꯅꯦ ꯑꯗꯣ ꯐꯥꯒꯠꯍꯧꯗꯕꯗꯤ ꯌꯥꯔꯣꯏ ꯍꯟꯗꯛ ꯃꯇꯥꯡꯗꯗꯤ
ꯎꯝ
ꯍꯣꯏꯁꯨ